ꯍꯜꯂꯣ ꯑꯣꯣꯡ ꯇꯥꯕ꯭ꯔꯣ ꯑꯣ ꯕ꯭ꯔꯣ ꯀꯩꯗꯧꯔꯝꯕꯅꯣ
ꯑ ꯄꯣꯊꯥꯖꯔꯝꯕꯅꯤꯗ ꯁꯨꯝ
ꯑꯣ ꯀꯩ ꯃꯊꯦꯜ ꯇꯧꯁꯜꯂꯒꯦ ꯉꯁꯤꯗꯤ
ꯑꯍ.... ꯍꯋꯥꯏ ꯍꯋꯥꯏ ꯆꯥꯏꯌꯦ ꯉꯁꯥꯏ ꯑꯌꯨꯛꯇꯤ
ꯑꯣ ꯑꯁ ꯌꯥꯝ ꯍꯥꯎꯔꯝꯗꯧ ꯃꯥꯜꯂꯦ ꯕ꯭ꯔꯣ ꯍꯣꯏꯖꯦ ꯅꯣꯛꯐꯦꯠ ꯇꯧꯔꯒ ꯈꯨꯝꯃꯛꯏꯁꯤꯅꯗꯤ
ꯑꯁ ꯈꯪꯗꯦꯗ ꯁꯨꯝ ꯑꯗꯨꯝ ꯆꯥꯔꯦ ꯍꯍꯥꯎ ꯍꯥꯎꯗꯤ ꯌꯥꯝ ꯍꯥꯎꯕꯗꯤ ꯍꯥꯎ ꯑꯣꯏꯗꯦꯗ
ꯑꯣ ꯕ꯭ꯔꯣ ꯋꯥꯔꯜ ꯀꯞꯀ ꯌꯦꯡꯕ꯭ꯔꯣ
ꯑꯝ ꯍꯣꯏ ꯃꯔꯛ ꯃꯔꯛ ꯌꯦꯡꯉꯤ ꯉꯔꯥꯡꯒꯤꯗꯤ ꯌꯦꯡꯗ꯭ꯔꯦ ꯉꯁꯤ ꯑꯌꯨꯛꯀꯤ
ꯑꯣ ꯉꯁꯤꯒꯤꯗꯨꯁꯨ ꯌꯥꯝ ꯅꯨꯡꯉꯥꯏꯕ ꯃꯥꯜꯂꯤꯀꯣ ꯀꯩꯅꯣꯒꯤꯗꯣ ꯄꯣꯔꯇꯨꯒꯜꯒ ꯀ꯭ꯔꯣꯁꯤꯌꯥꯒ ꯁꯥꯟꯅ ꯁꯥꯟꯅꯕꯗꯣ
ꯍꯣꯏ ꯍꯣꯏ
ꯑꯣ ꯕ꯭ꯔꯣ ꯀꯅꯥꯗ ꯊꯥꯏ ꯅꯣ
ꯑꯩ ꯑꯔꯖꯦꯟꯇꯤꯅꯥꯗꯨ ꯄꯥꯝꯖꯩ ꯃꯣꯏꯒꯤ ꯁꯄꯣꯠ ꯇꯧꯋꯦ
ꯑꯣ ꯑꯩꯒꯤ ꯃꯥꯟꯅꯔꯦ ꯗꯨꯝ ꯕ꯭ꯔꯣ ꯑꯗꯨꯗꯤ
ꯑꯣꯍꯍ.. ꯍꯣꯏ ꯑꯩ ꯃꯤꯁꯤ ꯄꯥꯝꯖꯕ ꯑꯗꯨꯒꯤ ꯑꯗꯨꯅꯤ
ꯑꯩꯈꯣꯏꯁꯦ ꯃꯦꯁꯤꯒꯤ ꯕꯤꯛ ꯐꯦꯟꯅꯤ ꯀꯩꯅꯣ ꯕ꯭ꯔꯣ ꯑꯗꯨꯗꯤ ꯍꯌꯦꯡ ꯁꯦꯇꯔꯗꯦꯗ ꯂꯩ ꯃꯥꯜꯂꯦꯀꯣ
ꯇ ꯂꯩꯕ ꯃꯥꯜꯂꯦ
ꯑꯣ ꯑꯁ ꯍꯣꯏꯗ ꯕ꯭ꯔꯣ ꯑꯗꯨꯝ ꯍꯌꯦꯡꯗꯤ ꯑꯗꯨꯝ ꯐꯖꯅ ꯁꯥꯟꯅꯒꯅꯤꯅ ꯈꯜꯂꯦ
ꯎꯝ ꯑꯣꯏꯔꯁꯅꯨ
ꯃꯥꯅꯦ ꯃꯥꯅꯦ ꯕ꯭ꯔꯣꯕꯨ ꯀꯩꯗꯧꯔꯝꯕꯅꯣꯅꯦ ꯍꯧꯖꯤꯛꯁꯤꯕꯣ
ꯑꯩ ꯍꯤꯞꯄꯝꯕꯅꯦ ꯑꯗꯨꯒ ꯀꯔꯤꯝ ꯇꯧꯗꯦ ꯐꯣꯟ ꯌꯦꯡꯉꯝꯕ
ꯑꯣ ꯌꯨ ꯇ꯭ꯌꯨꯞꯀ ꯌꯦꯡꯉꯝꯗꯧ ꯃꯥꯜꯂꯦ ꯕ꯭ꯔꯣꯁꯦ ꯑꯗꯨꯗꯤ
ꯑꯥꯎ ꯌꯨ ꯇ꯭ꯌꯨꯞ ꯒꯨꯝꯕ ꯌꯦꯡꯉꯦ
ꯑꯥ
ꯅꯪꯗꯤ
ꯑꯣ ꯑꯩꯁꯨ ꯕ꯭ꯔꯣ ꯑꯗꯨꯝ ꯆꯞ ꯃꯥꯟꯅꯩ ꯍꯥꯏꯇꯥꯔꯦ ꯑꯩꯈꯣꯏ ꯌꯨ ꯇ꯭ꯌꯨꯞ ꯌꯦꯡꯉ ꯄꯣꯊꯥꯔꯝꯕꯅꯦ
ꯑꯥ ꯑꯥ ꯑꯗꯨꯒ ꯀꯩ ꯌꯦꯟꯁꯥꯡ ꯆꯥꯔꯕ ꯉꯁꯥꯏ ꯅꯨꯡꯊꯤꯟꯒꯤ
ꯍꯑ... ꯕ꯭ꯔꯣ ꯀꯩꯅꯣ ꯇꯧꯁꯜꯂꯦ ꯀꯥꯡꯒꯧ ꯑꯃ ꯇꯧꯊꯣꯛꯑꯒ ꯉꯁꯤꯗꯤ ꯆꯝꯅ ꯑꯗꯨꯝ ꯍꯣꯠꯅꯔꯦ ꯍꯥꯏꯇꯥꯔꯦ
ꯕ꯭ꯔꯥ ꯅꯠꯇ꯭ꯔꯒ ꯌꯨꯝꯗ ꯂꯩꯕ꯭ꯔꯣ
ꯑ ꯍꯣꯏ ꯌꯨꯝꯒꯤ ꯑꯩꯈꯣꯏꯒꯤ ꯄꯦꯔꯦꯟꯁ ꯀꯩꯅ ꯑꯗꯨꯝ ꯊꯣꯡꯉꯤ ꯕ꯭ꯔꯗꯔ ꯑꯩꯅꯒꯗꯤ ꯊꯣꯡꯕꯃꯛꯇꯤ ꯉꯝꯗ꯭ꯔꯤꯕ ꯍꯥꯏꯒꯗ꯭ꯔꯥ ꯑꯩꯅꯗꯪ ꯊꯣꯡꯗ꯭ꯔꯕꯅꯤꯅꯀꯣ ꯄꯥꯛꯅꯗꯤ ꯊꯣꯡꯗ꯭ꯔꯦ
ꯑꯥ ꯍꯣꯏ ꯍꯣꯏ
ꯑ ꯍꯣꯔꯦꯟꯗꯤ ꯀꯩ ꯃꯊꯦꯜ ꯇꯧꯗꯣꯏꯅꯣ
ꯑ ꯍꯣꯔꯦꯟꯁꯦ ꯕ꯭ꯔꯣ ꯑꯗꯨꯝ ꯅꯨꯡꯗꯥꯡꯒꯤ ꯑꯆꯝꯕ ꯆꯥꯏꯌꯦꯕꯀꯣ
ꯑꯥ ꯑꯥ
ꯃꯣꯏꯅ ꯑꯗꯨꯝ ꯇꯧꯔꯅꯤ ꯕ꯭ꯔꯣ ꯕ꯭ꯔꯣ ꯍꯣꯏꯗꯤ ꯁꯥꯒ ꯊꯣꯡꯉꯣꯏꯗ꯭ꯔꯣ ꯉꯁꯤꯗꯤ
ꯑꯍꯍꯍ.. ꯊꯣꯡꯉꯣꯏꯗ ꯑꯩꯈꯣꯏ ꯍꯣꯁꯇꯦꯜꯗ ꯂꯩꯕꯅꯤꯅ ꯑꯆꯝꯕ ꯆꯥꯔꯅꯤ ꯉꯁꯤꯗꯤ ꯌꯦꯔꯨꯝ ꯆꯥꯗꯧ ꯃꯥꯜꯂꯦ
ꯑꯣ ꯕ꯭ꯔꯣ ꯁꯦ ꯑꯗꯨꯗꯤ ꯏ꯭ꯁꯇꯗꯤ ꯇꯧꯔꯝꯗꯧ ꯃꯥꯜꯂꯦ ꯍꯧꯖꯤꯛ ꯍꯧꯖꯤꯛꯀꯣ
ꯑꯥ ꯍꯣꯏ ꯀꯣꯂꯦꯖ ꯂꯣꯏꯗ꯭ꯔꯤꯗ ꯑꯩ
ꯑꯣ ꯍꯣꯏ ꯍꯣꯏꯗ ꯕ꯭ꯔꯣ ꯀꯥꯏꯗꯦ ꯑꯗꯣ ꯕ꯭ꯔꯣꯗꯤ ꯀꯣꯂꯦꯖꯀꯨꯝꯕ ꯂꯣꯏꯁꯤꯜꯂꯒꯗꯤ ꯀꯩ ꯀꯩ ꯁꯨꯝ ꯇꯧꯕꯒꯤ ꯄ꯭ꯂꯥꯟꯒꯗꯤ ꯕ꯭ꯔꯣ ꯂꯩꯒꯦ
ꯑ ꯃꯥꯥꯁꯇꯔ ꯂꯣꯏꯔꯒ ꯄꯤ ꯑꯩꯩꯆ ꯗꯤ ꯇꯧꯁꯤꯔꯥ ꯈꯟꯕꯅꯤ
ꯑꯦ ꯔꯣꯗꯨꯁꯨ ꯃꯥꯟꯅ ꯂꯩꯔꯝꯃꯤꯅꯦꯍꯦ
ꯂꯩ ꯅꯪ ꯍꯧꯖꯤꯛ ꯀꯌꯥꯝ ꯂꯩꯁꯜꯂꯒꯦ
ꯕ꯭ꯔꯣꯏꯁꯨ ꯀꯩꯅꯣ ꯂꯣꯏꯔꯦ ꯍꯧꯖꯤꯛꯀꯤ ꯕ꯭ꯔꯣꯅ ꯍꯥꯏꯔꯤꯕ ꯀꯩꯅꯣꯗꯣ ꯌꯧꯔꯦ ꯌꯧꯔꯒ ꯑꯗꯨꯨ ꯕ꯭ꯔꯣ ꯄꯤ ꯑꯩꯆ ꯗꯤꯗꯣ ꯇꯧꯁꯤꯔꯥ ꯅ ꯑꯩꯁꯦ ꯍꯧꯖꯤꯛ ꯐꯣꯝ ꯀꯩꯅꯣ ꯊꯥꯖꯤꯟꯈꯤꯌꯦ
ꯑꯥ ꯑꯥ
ꯁꯨꯝ ꯉꯥꯏꯔꯤꯦ ꯍꯥꯏꯇꯥꯔꯦ ꯑꯗꯨꯁꯨ ꯇꯧ ꯇꯧꯅ ꯑꯩ ꯁꯨꯝ ꯄꯥꯔꯠ ꯇꯥꯏꯝ ꯑꯣꯏꯅ ꯀꯝꯄꯅꯤ ꯑꯗ ꯁꯨꯝ ꯋꯛ ꯇꯧꯔꯤꯌꯦ ꯑꯗꯨꯃꯥꯏꯅ ꯁꯨꯝ ꯇꯧꯔꯤ ꯍꯥꯏꯇꯥꯔꯦ ꯑꯗꯨꯣ ꯕ꯭ꯔꯣ ꯇꯤꯆꯤꯡ ꯂꯥꯏꯟꯁꯦ ꯭ꯔꯣꯁꯨ ꯄꯥꯝꯖꯕ ꯃꯥꯜꯂꯦ ꯑꯗꯨꯅ ꯑꯗꯨꯝ ꯃꯥꯟꯅꯔ ꯑꯗꯨꯧ ꯃꯥꯜꯂꯤ ꯀꯣ ꯑꯣ ꯌꯥꯏ ꯌꯥꯏ ꯕ꯭ꯔꯣ ꯀꯟꯅ ꯍꯣꯠꯅꯧꯀꯣ ꯑꯗꯨꯝ ꯕ꯭ꯔꯣꯕ꯭ꯔꯣ ꯀꯩꯅꯣ ꯀꯩꯅꯣ ꯇꯧꯁꯜꯂꯣꯗꯣꯔꯤꯕ꯭ꯔꯣ ꯑꯩꯅ ꯁꯨꯝꯖꯦꯁ ꯑꯃ ꯑꯣꯏꯅ ꯁꯨꯝ ꯍꯥꯏꯒꯦ ꯀꯣꯕ꯭ꯔꯣ ꯑ ꯕ꯭ꯔꯣꯀꯟ ꯀꯩꯅꯣ ꯇꯧꯁꯜꯂꯣ ꯑꯗꯨꯗꯤ ꯕ꯭ꯔꯣ ꯄꯤ ꯑꯩꯆ ꯗꯤ ꯇꯧꯅꯤꯡꯉꯦ ꯍꯥꯏꯕꯅꯤꯅꯅꯦ
ꯑꯥ
ꯀꯩꯅꯣ ꯂꯣꯏꯁꯜꯂꯣ ꯒ꯭ꯔꯦꯖꯨꯦꯁꯟ ꯂꯣꯏꯁꯜꯂꯣ ꯜꯂꯒ ꯕ꯭ꯔꯣꯁꯦ ꯑꯗꯨꯝ ꯄꯤ ꯑꯩꯩꯆ ꯗꯤꯗ ꯗꯥꯏ ꯑꯗꯨꯝ ꯇꯧꯗ꯭ꯔꯕ ꯅꯠꯇ꯭ꯔꯒ ꯑꯇꯣꯞꯄ ꯑꯦꯛꯖꯥꯝꯒꯨꯝꯕꯗꯤ ꯊꯥꯔꯔꯣꯏ
ꯊꯥꯔꯔꯣꯏꯗ
ꯑꯣ ꯑꯗꯨꯏꯇꯥꯕ꯭ꯔꯣ ꯍꯥꯏꯗꯤ ꯅꯦꯠ ꯅꯦꯠꯇꯣ ꯀꯩꯅꯣ ꯇꯧꯅꯕ ꯍꯥꯏꯗꯤ ꯄꯤ ꯑꯩꯆ ꯗꯤꯗ ꯊꯨꯅ ꯇꯧꯕ ꯌꯥꯅꯕ ꯀꯣ ꯕ꯭ꯔ‌ꯣꯅ ꯃꯥꯁꯇꯔ ꯇꯧꯕ ꯍꯧꯔꯛꯄꯗꯒꯤ ꯃꯣꯏꯒꯤ ꯌꯨ ꯅꯤ ꯁꯤ ꯅ‌ꯦꯠ ꯍꯥꯏꯅ ꯍꯧꯖꯤꯛꯀꯤ ꯄꯤ ꯑꯩꯆ ꯗꯤ ꯑꯦꯛꯖꯥꯝ ꯀꯧꯕꯗꯣ ꯍꯣꯏ ꯕ꯭ꯔ‌ꯣꯅ ꯈꯪꯗ꯭ꯔꯒꯁꯨ ꯑꯗꯨꯝ ꯈꯪꯖꯤꯜꯂꯣ ꯍꯥꯟꯅ ꯈꯪꯉꯁꯨ ꯑꯗꯨꯝ ꯇꯥꯁꯜꯂꯣꯀꯣ ꯑꯗꯨꯒꯤ ꯃꯣꯏ ꯒꯤ-ꯑ ꯕ꯭ꯔ‌ꯣꯁꯤ ꯀꯩ ꯁꯕꯖꯦꯛ ꯑꯣꯏꯗꯣꯏꯅꯣ
ꯑ ꯕꯏ ꯀꯦꯃꯤꯁꯇ꯭ꯔꯤ
ꯕꯥꯏꯑꯣ ꯀꯦꯃꯤꯁꯇ꯭ꯔꯤꯅꯦꯕꯀꯣ ꯕ꯭ꯔ‌ꯣꯍ‌ꯣꯏ ꯀꯠ ꯎꯞꯇꯤ ꯈ꯭ꯔꯥ ꯋꯥꯡꯕ ꯃꯥꯜꯂꯦꯕꯀꯣ ꯑꯇꯣꯞꯄꯒ ꯌꯦꯡꯅꯕ ꯀꯥꯟꯗꯀꯣ
ꯍꯣꯏ ꯍꯣꯏ
ꯑꯗꯨꯅ ꯕꯣꯔ ꯄꯦꯄꯔ ꯑꯅꯤ ꯁꯨꯕꯅꯦ ꯃꯥꯔꯛ ꯆꯍꯨꯝ ꯑꯣꯏꯕꯅꯦ ꯑꯗꯨꯒ ꯄꯦꯄꯔ ꯋꯥꯟꯁꯤꯅ ꯃꯥꯔꯛ ꯆꯥꯝꯃ ꯑꯣꯏꯗꯣꯏꯅꯦꯕꯀꯣ ꯑꯗꯨꯒ ꯄꯦꯄꯔ ꯇꯨ ꯍꯥꯏꯁꯤꯅ ꯕ꯭ꯔꯣꯟꯅ ꯇꯝꯃꯤꯕ ꯕꯥꯏꯑꯣꯀꯦꯃꯤꯁꯇ꯭ꯔꯤꯁ ꯑꯣꯏꯗꯣꯏꯅꯦꯕꯀꯣ ꯑꯗ‌ꯣ ꯁꯃꯥꯔꯠ ꯋꯥꯟꯁꯤꯅ ꯇꯤꯆꯤꯡꯇꯤꯇꯨꯠ꯭ꯔꯣ ꯀꯩꯅꯣꯁꯨ ꯑꯗꯨ ꯌꯥꯎꯒꯅꯤ ꯑꯩꯈꯣꯏꯒꯤ ꯌꯨꯅꯤꯚꯔꯁꯤꯇꯤꯒꯤ ꯃꯇꯥꯡ ꯇꯤꯆꯤꯡ ꯇꯧꯕꯒꯤ ꯃꯇꯥꯡ ꯀꯝꯃꯨꯅꯤꯀꯦꯁꯟꯒꯤ ꯃꯇꯥꯡ ꯀꯣ ꯑꯗꯨ ꯏꯟꯚꯥꯏꯔꯣꯟꯃꯦꯟꯒꯤ ꯃꯇꯥꯡ ꯏꯟꯚꯥꯏꯔꯣꯟꯃꯦꯟꯒꯤ ꯃꯇꯥꯡꯗꯤ ꯕ꯭ꯔꯣ ꯍ‌ꯣꯏ ꯗꯤ ꯍꯦꯟꯅꯗꯤ ꯔꯤꯂꯦꯇꯦꯠ ꯑꯣꯏꯔꯝꯃꯅꯤꯀꯣ ꯑꯗꯨꯒ ꯃꯦꯠꯁꯀꯤꯁꯨ ꯑꯗꯨꯝ ꯌꯥꯎꯒꯅꯤ ꯔꯤꯖꯅꯤꯡꯁꯨ ꯑꯗꯨꯝ ꯌꯥꯎꯒꯅꯦ ꯑꯗꯨꯅ ꯕꯣꯔꯣꯟ ꯑꯗꯨꯗꯣ ꯐꯖꯅ ꯈꯣꯜꯂꯤ ꯑ ꯃꯥꯁ ꯌꯥꯧꯔꯛꯄꯅꯤ ꯑꯗꯨꯝ ꯐꯖꯅ ꯄꯥꯕꯤꯔꯣ ꯑꯗꯨꯒ ꯕꯥꯏꯑꯣ ꯀ‌ꯦꯃ‌ꯦꯁꯇ꯭ꯔꯤꯒꯤꯗꯨꯁ ꯕ꯭ꯔ‌ꯣꯅ ꯑꯗꯨꯝ ꯍꯧꯛ ꯄ‌ꯦꯄꯔ ꯇꯨꯒꯤ ꯋꯥꯟꯒ ꯇꯨꯒ ꯂꯥꯏꯔꯤꯛꯇꯨ ꯑꯗꯨꯝ ꯂꯩꯁꯜꯂꯒ ꯑꯗꯨꯝ ꯄ꯭ꯔꯤꯄꯦꯌꯔ ꯇꯧꯕ ꯑꯗꯨꯝ ꯍꯧꯕꯤꯔꯣ ꯑꯗ‌ꯣꯏꯗꯤ ꯕ꯭ꯔꯣꯅ ꯃꯥꯁꯇꯔ ꯂꯣꯏꯔꯛꯄꯗ ꯑꯗꯨꯝ ꯄꯤ ꯑꯩꯆ ꯗꯤ ꯑꯗꯨꯝ ꯐꯥꯎꯗ ꯐꯥꯎꯔꯅꯤꯕ꯭ꯔꯣ ꯑꯩꯒꯤ ꯑꯣꯏꯕ ꯍꯝꯕꯜ ꯁꯖꯦꯁꯟ ꯍꯥꯏꯔꯒꯗꯤꯀꯣ
ꯍꯣꯏ ꯍꯣꯏ
ꯀꯣꯆꯤꯡ ꯅꯤꯠ ꯑꯣꯏꯔꯒꯅ ꯑꯗꯨꯝ ꯑꯣꯟꯂꯥꯏꯟꯗꯁꯨ ꯑꯗꯨꯝ ꯂꯩꯔꯦ ꯑꯗꯨꯝ ꯃꯌꯥꯝ ꯑꯗꯨꯝ ꯂꯩꯕꯅꯤ ꯀꯣꯆꯤꯡꯒꯤꯁꯨ ꯀꯣꯏꯁꯤꯡ ꯕ‌ꯦꯡ ꯀꯣꯆꯤꯡ ꯂꯧꯋꯦ ꯍꯥꯏꯔꯒꯁꯨ ꯕꯣꯔꯗꯅ ꯄꯤ ꯋꯥꯏ ꯇ꯭ꯌꯨ ꯐꯖꯅ ꯅꯩꯅꯕꯤꯔꯒ ꯁꯦꯂꯦꯕꯁ ꯐꯖꯅ ꯌꯦꯡꯕꯤꯔꯒ ꯑꯗꯨꯝ ꯑꯗꯨꯃꯥꯏꯅ ꯑꯗꯨꯝ ꯊꯥꯎꯑꯣꯕ꯭ꯔꯣ ꯑꯗꯨꯕꯨ ꯑꯗꯨꯝ ꯌꯥꯝ ꯊꯨꯅ ꯄꯤ ꯑꯩꯆ ꯗꯤ ꯇꯧꯕ ꯅꯨꯡꯉꯥꯏꯔꯅꯤ
ꯎꯝ ꯍꯣꯏ ꯁꯖꯦꯁꯟ ꯇꯧꯕꯤꯔꯛꯄꯒꯤ ꯊꯦꯡ꯭ꯌꯨ
ꯑꯣ ꯕ꯭ꯔ‌ꯣ ꯃꯤꯅꯤꯠ ꯑꯃꯇꯪ
ꯍꯣꯏ ꯍꯣꯏ
ꯍꯜꯂꯣ ꯕ꯭ꯔꯣ
ꯑꯥꯎ
ꯕ꯭ꯔꯣ ꯇ ꯌꯥꯅꯤꯀꯣ
ꯍꯣꯏ ꯍꯣꯏ ꯌꯥꯟ
ꯕ꯭ꯔꯣ ꯑꯩꯗꯤ ꯀꯠ ꯑꯣꯐꯁꯨ ꯑꯗꯨꯝ ꯋꯥꯡꯕꯅꯦꯕꯀꯣ ꯇꯨ ꯍꯟꯗ꯭ꯔꯦꯗꯃꯨꯛ ꯀ꯭ꯔꯣ ꯇꯧꯗ꯭ꯔꯒꯗꯤ ꯕ꯭ꯔꯣ ꯃꯥꯔꯛꯁꯨ ꯈꯔ ꯑꯗꯨꯝ ꯗꯥꯏꯦꯛ ꯑꯣꯏꯅ ꯕꯣ ꯍꯥꯏꯗꯤ ꯄꯤ ꯑꯩꯆ ꯗꯣ ꯀꯩꯅ ꯑꯦꯥꯎꯟ ꯀꯣ ꯐꯪꯒꯅꯦꯕꯀꯣ ꯊꯥꯔ ꯇꯤꯒ ꯇꯨꯔ ꯑꯗꯨꯃꯥꯏꯅ ꯐꯪꯕꯅꯦ ꯑꯗꯨ ꯕ꯭ꯔꯣꯅ ꯑꯗꯨꯃꯥꯏꯅ ꯑꯗꯨꯗꯣ ꯑꯗꯨꯗꯣ ꯇꯥꯟꯅ ꯕ꯭ꯔꯣ ꯍꯥꯏꯗꯤꯗꯤ ꯇꯧꯒꯦ ꯍꯥꯏꯔꯒꯗꯤ ꯍꯌꯦꯡ ꯑꯇꯣꯞꯄ ꯑꯣꯖꯥ ꯅꯨꯡꯖꯥꯒꯤ ꯈꯜꯂꯛꯄꯗꯁꯨ ꯑꯗꯨꯅ ꯌꯥꯝ ꯈꯨꯗꯣꯡꯆꯥꯥꯕꯅꯦꯕꯀꯣ ꯑꯇꯩ ꯍꯥꯏꯗꯤ ꯍꯥꯎꯕꯕꯨꯗꯤ ꯑꯗꯨ ꯆꯞꯠꯇꯤ ꯃꯥꯟꯅꯩ ꯕ꯭ꯔꯣ ꯑꯗꯨ ꯑꯣꯏꯇꯥꯔꯗꯤ ꯕꯦꯟꯁꯇꯒꯤ ꯃꯥꯒꯤ ꯀ꯭ꯋꯥꯂꯤꯐꯥꯏꯗꯤ ꯂꯣꯏ ꯑꯣꯏꯗꯣꯏꯅꯦꯕꯀꯣ ꯑꯣꯏꯇꯥꯔꯒꯁꯨ ꯕ꯭ꯔ‌ꯣ ꯍꯥꯏꯗꯤ ꯀꯩꯅꯣꯁꯨ ꯑꯣꯏꯕꯅꯤꯅ ꯃꯥꯒꯤ ꯏꯁꯀꯣꯂꯔꯁꯤꯞꯁꯨ ꯐꯪꯕꯗꯨꯅ ꯕ꯭ꯔꯣ ꯑꯗꯨꯅ ꯀꯥꯟꯅꯏꯗꯅꯕ꯭ꯔꯣꯗꯗꯤ ꯌꯥꯝ ꯃꯇꯦꯡ ꯑꯣꯏꯗꯅꯀꯣ ꯑ ꯑꯗꯨꯅ ꯁꯨꯝ ꯑꯗꯨꯃꯥꯏꯅ ꯍꯥꯏ ꯑꯩꯈꯣꯏꯅ ꯑꯩꯈꯣꯏꯁꯨ ꯇꯧꯔꯤꯕ ꯍꯧꯖꯤꯛꯖꯤꯛ ꯑꯩꯈꯣꯏꯁꯨꯕꯨ ꯑꯗꯨ ꯇꯥꯟꯅꯔꯤ ꯍꯥꯏꯇꯥꯔꯦ ꯑꯗꯨꯝ ꯊꯥꯔꯤꯕꯒ ꯑꯦꯛꯖꯥꯝꯗꯣ ꯑꯗꯨꯅ ꯕꯣꯔꯅ ꯑꯗꯨꯃꯥꯏꯅ ꯇꯧꯁꯜꯂꯣ ꯕ꯭ꯔꯣꯅ ꯑꯃꯨꯛ ꯕ꯭ꯔꯣꯒꯤ ꯑꯃꯨꯛ ꯍꯥꯏꯔꯛꯑꯣꯅꯤ ꯕ꯭ꯔꯣꯒꯤ ꯑꯃꯨꯛ ꯇꯥꯔꯒꯦ
ꯍꯣꯏ ꯍꯣꯏ
ꯈꯗꯒ
ꯀꯩ ꯇꯧꯔꯝꯃꯤꯅ ꯍꯧꯖꯤꯛꯄꯣ ꯉꯆꯥꯥꯏ ꯀꯣꯜ ꯇꯧꯗ꯭ꯔꯤ ꯃꯥꯡꯗꯣ
ꯑꯣ ꯔꯣꯖꯗ ꯁꯕ ꯍꯜꯂꯛꯄꯅꯦ ꯑꯗꯨꯒꯤ ꯋꯥ ꯅꯨꯨꯄꯥ ꯊꯥꯔꯝꯃꯤꯅꯦ ꯑꯗꯨꯗ ꯁꯨꯝ ꯀꯣꯜ ꯇꯧꯊꯣꯛꯀꯦꯅ ꯕ꯭ꯔꯣꯗ ꯁꯨꯝ ꯃꯁꯦ ꯆꯂꯦ ꯃꯤ ꯌꯥꯥꯅꯤ ꯀ꯭ꯔꯨꯕ ꯇ
ꯍꯣꯏ ꯍꯣꯏ ꯍꯣꯏ ꯐꯩ ꯋꯥꯔꯝꯃꯅꯤꯅꯦ ꯊꯕꯛ ꯆꯠꯂꯨꯔꯕꯅꯤꯅ
ꯍꯣꯏ ꯕ꯭ꯔꯣ ꯋꯥꯗꯤ ꯋꯥꯏ ꯍꯥꯏꯇꯥꯔꯦ ꯅꯣꯏ ꯋꯥꯕꯒꯤ ꯔꯤꯂꯦꯛꯁ ꯇꯧꯕ ꯍꯥꯏꯗꯤ ꯔꯤꯦꯛꯁ ꯇꯧꯕꯩ ꯍꯥꯏꯒꯗ꯭ꯔꯥ ꯀꯩꯅꯣ ꯑꯗꯨꯗꯤ ꯄꯣꯊꯥꯔꯗꯤ ꯆꯥꯒꯗꯕꯣ ꯍꯥꯏꯗꯤ ꯄꯣꯊꯥꯔꯗꯤ ꯂꯣꯏ ꯐꯩꯗꯅꯀꯣ
ꯍꯣꯏ ꯍꯣꯏ ꯍꯣꯏ
ꯑꯗꯨꯨꯃꯥꯏꯅ ꯇꯖꯣ
ꯍꯣꯔꯦꯟ ꯍꯣꯔꯦꯟ ꯕꯣꯜ ꯂꯩꯕ꯭ꯔꯣ ꯈꯪꯕ꯭ꯔꯣ ꯅꯨꯡꯗꯥꯡ
ꯑꯣ ꯕ꯭ꯔꯣ ꯈꯪꯅꯤ ꯈꯪꯉꯤ ꯑꯗꯣ ꯌꯦꯡꯉꯔꯣꯏ ꯍꯣꯔꯦꯟ ꯍꯌꯦꯡ ꯃꯣꯔꯅꯤꯡꯗ ꯃꯦ ꯁꯤꯕꯩꯒꯤ ꯑꯣꯏꯅ ꯌꯦꯡꯉꯒꯦ ꯌꯦ ꯆꯣꯏ ꯐꯗꯔ ꯇꯥꯏ ꯑꯗꯨꯃꯥꯏꯅ ꯑꯣꯏꯅ ꯈꯜꯂꯤꯕ꯭ꯔꯣ ꯑꯩ ꯑꯩ ꯕ꯭ꯔꯣ ꯊꯦꯡꯅ ꯇꯨꯝꯗꯦ ꯍꯥꯏꯗꯤ ꯊꯦꯡꯅꯕꯅꯕꯗ ꯑꯦꯂꯚꯦꯟ ꯐꯥꯎꯕꯗ ꯇꯨꯝꯃꯦꯕꯀꯣ ꯑꯗꯨꯅ ꯀꯩꯅꯣ ꯇꯧꯒꯦꯅ ꯈꯜꯂꯤ ꯉꯟꯅ ꯑꯗꯨꯝ ꯇꯨꯝꯕ ꯉꯍ ꯉꯟꯅ ꯇꯨꯝꯕ ꯍꯥꯏꯁꯤꯅꯁꯨꯕ꯭ꯔꯣ ꯌꯥꯍꯧꯍꯧꯕꯗ꯭ꯔꯁꯨ ꯅꯨꯡꯉꯥꯏꯗꯅꯀꯣ ꯑꯩ ꯑꯥꯂꯤ ꯇꯨ ꯚꯦꯠ ꯑꯥꯂꯤ ꯇꯨ ꯂꯥꯏꯁꯇꯨ ꯑꯉꯥꯡ ꯑꯣꯏꯔꯤ ꯉꯇꯗꯤ ꯇꯝꯃꯛꯄꯗꯣ
ꯍꯣꯏ ꯍꯣꯏ
ꯑꯗ ꯁꯨꯝ ꯐꯣꯂꯣ ꯇꯧꯋꯦ ꯍꯥꯏꯇꯥꯔꯦ ꯕꯣ ꯑꯗꯨꯅ ꯑ ꯀꯩꯅꯣ
ꯑꯩꯈꯣꯏꯗꯤ ꯈꯔ ꯊꯉ ꯊꯦꯡꯅ ꯇꯨꯝꯕꯅꯤꯅꯀꯣ ꯑꯌꯨꯛꯁꯤꯦ ꯛꯇ ꯉꯝꯗꯦꯕ
ꯎꯝ ꯑꯩꯁꯨ ꯑꯗꯨꯝ ꯍꯧꯒꯠꯂꯦ ꯍꯧꯖꯤꯛꯀꯥꯟꯁꯦ ꯍꯣꯏ ꯇꯨꯝꯕꯕꯨꯗꯤ ꯅꯨꯡꯉꯥꯏ ꯑꯗꯨ ꯑꯣꯏꯇꯥꯔꯒꯁꯨ ꯑꯩ ꯑꯗꯨꯝ ꯉꯟꯅ ꯍꯧꯒꯠꯂꯦ
ꯑꯥ ꯑꯥ
ꯑꯩꯁꯨ ꯍꯥꯏꯗꯤꯕ꯭ꯔꯣ ꯑꯩꯁꯨ ꯇꯧꯒꯦ ꯈꯟꯕꯁꯨ ꯃꯌꯥꯝ ꯂꯩꯔꯤ ꯍꯥꯏꯇꯥꯔꯦ ꯀ꯭ꯔꯣ ꯁꯨꯝ ꯃꯇꯝꯁꯦ ꯉꯟꯅ ꯍꯧꯒꯠꯂꯒꯗꯤ ꯂꯣꯏꯅ ꯅꯪꯅꯩꯗꯅꯀꯣ ꯑ ꯑꯗꯨꯃꯥꯏꯅ ꯈꯟꯕ ꯍꯥꯏꯇꯥꯔꯦꯕꯣ
ꯎꯝ ꯐꯔꯦ ꯐꯔꯦ
ꯃꯣꯏ ꯃꯆꯤꯟꯅꯥꯎ
ꯍꯥꯏꯕꯗꯤ ꯏꯟꯇꯨꯁꯤꯌꯥꯁꯇꯤꯛ ꯑꯣꯏꯕꯗꯣ ꯏꯟꯅꯔꯀ ꯣꯗꯤ ꯑꯗꯨꯝ ꯃꯥꯏ ꯄꯥꯛꯀꯅꯤꯗ ꯍꯥꯏꯕꯗꯤ ꯃꯥ ꯑ
ꯗ
ꯇꯧꯒꯦ ꯈꯜꯂꯒ ꯊ ꯊꯧꯊꯣꯛꯄꯗꯣ ꯑꯗꯨꯝ ꯑꯗꯨꯝ ꯐꯩꯔꯤꯕ ꯑꯗꯨꯃꯥꯏꯅ ꯇꯧꯕꯗꯣ
ꯎꯝ ꯍꯣꯏ ꯕ꯭ꯔꯣ ꯑꯗꯨꯃꯥꯏꯅ ꯈꯜꯂꯝꯃꯤꯅꯦ ꯍꯥꯏꯗꯤ ꯕ꯭ꯔꯣ ꯂꯥꯏꯐꯁꯦ ꯅꯨꯡꯉꯥꯏꯒꯦ ꯍꯥꯏꯇꯥꯥꯔꯗꯤ ꯈꯤꯇꯪꯁꯨ ꯁꯦꯡ ꯁꯦ꯭ꯔꯤꯐꯥꯏꯁ ꯇꯧꯕ ꯑꯃ ꯆꯪꯈꯤꯗꯀꯣ
ꯎꯝ ꯎꯝ
ꯑꯗꯨꯅ ꯍꯥꯏꯗꯤ ꯁꯦꯀ꯭ꯔꯤꯐꯥꯏꯁꯦ ꯑꯩ ꯈꯔ ꯇꯧꯊꯣꯛꯑꯦ ꯍꯥꯏꯇꯥꯔꯦ ꯑꯩꯒꯤꯣ ꯀꯩꯅꯣꯒꯤ ꯕꯦꯆꯦꯂꯔ ꯃꯇꯝꯗ ꯑꯩꯁꯨ ꯑꯗꯨꯝ ꯕ꯭ꯔꯣ ꯃꯇꯝ ꯌꯥꯝ ꯃꯥꯡꯍꯟꯈ꯭ꯔꯦ ꯍꯥꯏꯇꯥꯔꯦ
ꯑꯥ ꯑꯥ ꯍꯣꯏ ꯍꯣꯏ
ꯃꯌꯥꯝꯗꯣ ꯍꯥꯏꯗꯤ ꯕ꯭ꯔꯣꯒꯤ ꯃꯇꯝꯗꯁꯨ ꯇꯧꯗꯅꯕ ꯍꯥꯏꯅ ꯕꯣꯔꯗ ꯁꯨꯝ ꯑꯦꯋꯦꯌꯔ ꯑꯣꯏꯅꯕꯒꯤ ꯁꯨꯝ ꯍꯥꯏꯕꯅꯤꯀꯣ ꯉꯁꯥꯏꯒꯤ ꯃꯌꯥꯝꯗꯣ ꯍꯥꯏꯗꯤ ꯑꯩꯈꯣꯏ ꯃꯇꯝꯗꯁꯨ ꯕ꯭ꯔꯣ ꯍꯣꯏꯅ ꯕ꯭ꯔꯣꯗ ꯁꯨꯃꯥꯏꯅ ꯄꯤꯔꯤꯕꯥ ꯁꯨꯃꯥꯏꯅ ꯄꯤꯕꯤꯅꯕꯁꯦ ꯂꯩꯔꯛꯇꯦꯕꯀꯣ
ꯍꯣꯏ ꯍꯣꯏ
ꯑꯗꯨꯅ ꯕ꯭ꯔꯣ ꯍꯣꯏꯗꯁꯨ ꯑꯦꯋꯦꯌꯔ ꯑꯣꯏꯅꯕ ꯕ꯭ꯔꯣꯅꯁꯨ ꯍꯌꯦꯡ ꯗꯥꯏꯔꯦꯛꯁꯟꯗꯨ ꯆꯨꯝꯅ ꯆꯠꯅꯕꯒꯤꯗꯃꯛꯇ ꯁꯨꯝ ꯍꯥꯏꯕꯗꯤ ꯍꯥꯏꯇꯥꯔꯦ ꯑ꯭ꯔꯣꯁ ꯈꯪꯗꯁ ꯑꯗꯨꯃꯥꯏꯅ ꯈꯜꯂꯤꯕ꯭ꯔꯣ ꯍꯥꯏꯗꯤ ꯅꯨꯝꯕ꯭ꯔꯣ ꯑꯩꯁꯨ ꯑꯗꯨꯝ ꯐꯅꯤꯡꯉꯤꯀꯣ ꯑꯗꯨꯅ ꯑꯩꯈꯣꯏꯁꯨ ꯑꯐꯕ ꯑꯣꯏꯅꯤꯒꯤ ꯑꯗꯨꯅ ꯑꯐꯕ ꯊꯕꯛ ꯇꯧꯒꯦꯅꯁꯨꯨꯝ ꯃꯣꯔꯣ ꯈꯟꯕꯒꯤꯅꯤꯗ
ꯍꯣꯏ ꯍꯣꯏ
ꯕꯣꯖꯤꯦ ꯍꯧꯖꯤꯛ ꯁꯦꯝ ꯀꯌꯥ ꯑꯣꯏꯗꯣꯏꯅꯣ
ꯑ ꯐꯣꯔꯊ ꯁꯦꯃꯤꯁꯇꯔ
ꯑꯣ ꯑꯗꯨꯗꯤ ꯀꯨꯏꯁꯜꯂꯛꯇꯔꯦꯅꯦ ꯀꯣꯛꯠꯇ꯭ꯔꯣ
ꯎꯝ ꯍ ꯍꯏꯗ꯭ꯔꯦ ꯒ꯭ꯔꯦꯖꯨꯑꯦꯁꯟ ꯂꯣꯏꯔꯛꯀꯗꯕ
ꯑꯣ ꯕ꯭ꯔꯣ ꯍꯣꯏ ꯍ ꯍꯣꯏ ꯕ꯭ꯔꯣꯗꯤ ꯒ꯭ꯔꯦꯖꯨꯦꯁꯟꯁꯨ ꯂꯣꯏꯁꯤꯜꯂꯛꯀꯗꯧꯔꯦ ꯕ꯭ꯔꯣ ꯍꯣꯏꯒꯤꯗꯤ ꯁꯦꯕꯂꯤꯡꯁꯦ ꯀꯌꯥꯃꯨꯛ ꯑꯣꯏꯒ
ꯑꯩꯈꯣꯏ ꯃꯉꯥ ꯁꯑꯦ
ꯑ ꯣꯅ ꯀꯌꯥ ꯑꯣꯏꯕ ꯑꯅꯤ ꯁꯕꯀꯣ ꯂꯦꯗꯤꯁ ꯀꯌꯥꯅꯣ ꯖꯦꯟꯇꯜ ꯀꯌꯥꯅꯣ
ꯑꯅꯤ ꯑꯍꯨꯝ ꯔꯦꯁꯄꯦꯛꯇꯤꯚꯂꯤ
ꯦꯅꯦ ꯍꯔ ꯑꯣꯏꯖ
ꯑ ꯂꯩꯦꯗꯤꯁ ꯑꯅꯤ ꯀꯣ ꯟꯇꯜ ꯃ
ꯑꯣ ꯑꯣ ꯍꯣꯏ ꯕ꯭ꯔꯣ ꯑꯗꯨꯗꯤ ꯕ꯭ꯔꯣꯁꯨ ꯑꯗꯨꯝ ꯌꯥꯝꯕꯅꯤꯅ ꯑꯗꯨꯝ ꯍꯀ ꯅꯨꯡꯁꯥꯁꯨ ꯑꯗꯨꯝ ꯍꯥꯏꯗꯤ ꯀꯩꯅꯣ ꯇꯧꯔꯝꯒꯅꯤ ꯌꯨꯝꯒꯤ ꯑꯗꯨꯝ ꯏꯀꯣꯅꯣꯃꯤꯛ ꯕꯔꯗꯟ ꯅꯨꯡꯗꯟ ꯅꯨꯡꯈꯥꯏꯗꯤ ꯑꯗꯨ ꯂꯩꯅꯔꯝꯒꯅꯤ ꯌꯥꯝꯕꯅꯤꯅ ꯑ ꯑ ꯑꯗꯨꯃꯗꯤ ꯂꯩꯔꯝꯒꯅꯤ ꯍꯥꯏꯗꯤ ꯐꯦꯃꯤꯂꯤ ꯈꯨꯗꯤꯡꯃꯛꯁꯦ ꯂꯣꯏꯅ ꯅꯨꯡꯉꯥꯏꯕꯗꯤ ꯅꯠꯇꯦꯗꯅꯀꯣ
ꯍꯣꯏ ꯍꯣꯏ
ꯑꯗꯨꯅ ꯕ꯭ꯔꯣꯁꯨ ꯌꯥꯔꯤꯒꯩ ꯌꯨꯝꯒꯤ ꯃꯇꯦꯡ ꯇꯧꯁꯟꯅꯕ ꯑꯗꯨꯝ ꯍꯣꯠꯅꯕꯤꯌꯨ
ꯍꯣꯏ ꯑꯗꯨꯅꯤ
ꯎꯝ
ꯑꯥ ꯍꯟꯗꯛꯇꯤ ꯆꯠ ꯇ꯭ꯔꯦ ꯍꯥꯏꯕꯗꯤ ꯂꯝꯕꯤꯗꯣ ꯅꯨꯡꯉꯥꯏꯇꯕꯅꯤꯅꯀꯣ
ꯑꯣ ꯍꯧꯖꯤꯛꯀꯤꯗꯣ ꯍꯧꯖꯤꯛ ꯊꯥ ꯑꯣꯏꯕꯅꯤꯅ
ꯑ ꯑ ꯍꯣꯏ ꯑꯥ ꯁꯦꯅꯥꯄꯇꯤꯗꯩꯅꯦꯕ ꯑꯩ ꯖꯦ ꯑꯗꯨ ꯑꯥ ꯂꯝꯕꯤꯗꯣ ꯏꯔꯥꯡ ꯇꯧꯕꯅꯤꯅ
ꯎꯝ
ꯀꯥꯡꯄꯣꯛꯄꯤ ꯂꯥꯟ ꯂꯥꯟꯊꯣꯛꯄ ꯌꯥꯗ꯭ꯔꯦꯕ ꯑꯗꯨ ꯑꯥ ꯎꯈ꯭ꯔꯨꯜ ꯂꯣꯝꯗꯩ ꯀꯣꯏꯔꯒ ꯆꯠꯄꯗꯣ ꯑꯗꯨꯗꯤ ꯌꯥꯅꯤꯕ ꯑꯗꯨ ꯌꯥꯝ ꯁꯥꯡꯅ ꯆꯠꯀꯗꯕ
ꯑꯥ
ꯇꯜꯂꯕ